ꯍꯜꯂꯣ
ꯑꯩꯒꯤ ꯃꯦꯟꯕ ꯊꯣꯛꯇ꯭ꯔꯤꯌꯦ ꯅꯪꯅ ꯇꯧꯔꯤꯖꯦ ꯂꯣꯏꯗ꯭ꯔꯤꯌꯦ ꯃꯦꯟꯕ
ꯑꯗꯨꯗꯤ ꯃꯨꯊꯠꯂꯒꯦꯀꯣ
ꯉꯥꯏꯈꯣ ꯑꯗꯨꯝ ꯄꯥꯏꯑꯣ ꯑꯥ ꯑꯩ ꯁꯝꯃꯤꯠ ꯇꯧꯁꯟꯒꯤꯒꯦ ꯉꯏꯈꯣ ꯄꯥꯏꯌꯣ ꯌꯥꯔꯦ ꯃꯦꯟꯕ ꯂꯣꯏꯗ꯭ꯔꯤꯌꯦ ꯅꯪꯅ ꯇꯧꯁꯜꯂꯛꯏꯗꯣ ꯑꯗꯨꯒꯤ ꯄꯥꯏꯕ ꯌꯥꯗ꯭ꯔꯕ
ꯌꯥꯔꯕꯣ ꯍꯣꯖꯤꯛ
ꯑꯥ ꯍꯧꯖꯤꯛ ꯃꯦꯟ ꯂꯣꯏꯁꯟꯒ꯭ꯔꯦ ꯁꯝꯃꯤꯠ ꯇꯧꯗ꯭ꯔꯗꯤ ꯑꯃꯨꯛ ꯉꯥꯡꯗꯣꯏꯅꯦ ꯇꯔꯥ ꯑꯃꯒ ꯑꯩ ꯉꯝꯃꯔꯣꯏ ꯋꯥꯁꯜꯂꯛꯑꯕ
ꯅꯪꯕꯨ ꯀꯩꯀꯩ ꯆꯥꯔꯤꯒꯦ ꯏꯟꯖꯥꯡ ꯅꯥꯄꯤ ꯑꯗꯒꯤ ꯑꯆꯥꯄꯣꯠ ꯀꯩꯀꯥꯒ ꯀꯩꯝ ꯆꯥꯗ꯭ꯔꯕꯣ
ꯏꯃꯥꯅꯗꯤ ꯅꯍꯥꯟ ꯂꯨꯄꯥ ꯆꯝꯉꯥꯃꯨꯛ ꯂꯨꯄꯥ ꯂꯤ ꯆꯝꯉꯥꯃꯨꯛ ꯊꯥꯏ ꯅꯍꯥꯟ ꯆꯝꯉꯥꯃ ꯊꯥꯏ ꯍꯥꯢꯔꯛꯏꯕ
ꯀꯥꯏꯗꯒꯤ ꯏꯃꯥꯅ
ꯑꯥ ꯉꯔꯥꯡ ꯊꯥꯔꯛꯑꯦꯕ ꯂꯨꯄꯥ ꯆꯧꯉꯥ ꯑꯩꯈꯣꯏꯁꯨ ꯑꯃ ꯃꯝ
ꯀꯥꯏ ꯀꯥꯏꯗꯩ ꯊꯔꯛꯏꯅꯣ ꯃꯥꯗꯤ
ꯎ ꯈꯣꯏ ꯄꯥꯅ ꯊꯥꯏꯌꯦꯌꯦ
ꯍꯥꯏꯗꯤꯥ ꯈꯣꯏ ꯃꯥ ꯒꯤꯄꯦ ꯑꯝꯇ ꯍꯥꯏꯔꯛꯑꯣ
ꯑꯩꯈꯣꯏꯃꯥ ꯅꯩꯒ꯭ꯔꯖꯅꯤ
ꯈꯣꯅꯥꯎ ꯍꯧꯖꯤꯛ ꯒꯦꯡ ꯁꯥꯔꯦ ꯃꯥ
ꯁꯥꯊꯤꯒ꯭ꯔꯖꯥꯠꯅꯤ ꯈꯣꯏ ꯃꯥꯁꯦ ꯀꯃꯥꯏꯇꯧꯕ
ꯑꯣꯏ ꯃꯥ ꯈꯪꯗꯦ ꯌꯥꯝ ꯁꯥꯊꯤꯑꯦ ꯍꯥꯟꯅꯒ ꯃꯅꯗ꯭ꯔꯦ ꯍꯥꯟꯅꯗꯤ ꯈꯨꯡꯒꯪ ꯆꯅꯨ ꯑꯣꯏꯔꯝꯕꯅꯤ ꯍꯧꯖꯤꯛꯇꯤ ꯃꯁꯥꯒꯤ ꯑꯁꯦꯡꯕ ꯃꯌꯨꯝ ꯌꯧꯔꯛꯄꯁꯤꯗꯗꯤ ꯇ꯭ꯔꯨ ꯀꯂꯔ ꯊꯣꯛꯂꯛꯑꯦ ꯃꯨꯛ ꯍꯥꯏ
ꯏꯕꯨꯉꯣ ꯐꯠꯇꯦꯁꯤꯗ ꯃꯤꯋꯥ ꯉꯥꯡꯅꯕ ꯌꯥꯗꯕꯅꯦ ꯄꯩꯁꯥ ꯐꯪꯗ꯭ꯔꯗꯤ ꯑꯃꯨꯛ ꯏꯕꯅꯤ
ꯍꯥꯟꯅꯗꯤ ꯏꯃꯥꯗꯣ ꯌꯥꯝ ꯆꯝꯅ ꯂꯩꯔꯝꯃ ꯍꯧꯖꯤꯛꯇꯤ ꯒꯦꯡꯁꯇꯔ ꯑ ꯑꯐꯥꯎꯕ ꯒꯦꯡꯁꯇꯔ ꯑꯣꯟꯒ꯭ꯔꯦ
ꯑꯦ ꯏꯕꯨꯡꯉꯣ ꯏꯆꯥꯟꯕꯤꯅꯣꯒꯤ ꯃꯆꯥꯅꯨꯄꯤꯗꯣ ꯇꯝꯗꯣꯔꯦ ꯑꯩꯈꯣꯏ ꯁ꯭ꯀꯨꯜꯗ
ꯀ꯭ꯂꯥꯁ ꯀꯌꯥꯗ
ꯏꯂꯕꯦꯟꯗ
ꯏꯂꯚꯦꯟ ꯀꯥꯔꯕꯣ ꯑꯗꯨ ꯑꯉꯥꯡꯗꯣ
ꯀꯥꯔꯦ ꯏꯕꯨꯡꯉꯣ ꯑꯩꯈꯣꯏ ꯕꯨꯛꯇꯣ ꯍꯣꯏꯕꯥꯎꯗ ꯍꯧꯖꯤꯛ ꯅꯥꯏꯟ ꯀꯥꯔꯦ ꯃꯊꯪ ꯇꯦꯟ ꯊꯥꯗꯣꯏꯅꯦ
ꯈꯪꯗꯦꯕꯣ ꯑꯉꯥꯡꯉꯩꯗꯣ ꯂꯥꯏꯔꯤꯛ ꯑꯩꯈꯣꯏ ꯇꯣꯝꯅꯥꯥꯎꯅ ꯂꯥꯏꯂꯤꯛꯁꯦ ꯈꯔ ꯄꯥꯏꯌꯦꯕ
ꯑꯥ
ꯑꯩꯈꯣꯏ ꯕꯣꯛꯇꯣ ꯅꯝꯃꯝꯗꯥꯏꯁꯦ ꯈꯔ ꯄꯥꯒꯟꯗꯕꯅꯤꯅꯅꯦ
ꯑꯥ
ꯑꯦꯛꯖꯥꯝꯗꯣ ꯄꯨꯂꯞ ꯊꯥꯃꯤꯟꯅꯅꯤ ꯅꯠꯇ꯭ꯔ
ꯌꯥꯎꯔꯛꯇ꯭ꯔꯗꯤ
ꯄꯥꯡꯈꯠꯂꯤꯗꯅ
ꯃꯥꯜ ꯑꯃꯅ ꯁꯦꯀꯦꯟ ꯗꯤꯕꯤꯖꯟ ꯌꯥꯎꯔꯖꯨ ꯅꯨꯡꯉ ꯑꯃꯅ ꯁꯦꯀꯦꯟ ꯗꯤꯕꯤꯖꯟ ꯌꯥꯎꯔꯖꯨ ꯀꯩꯁꯨ ꯅꯨꯡꯉꯥꯏꯔꯣꯏ
ꯍꯣꯏ ꯇꯉꯥꯏ ꯐꯗꯅ ꯐꯥꯔꯁ ꯗꯤꯚꯤꯖꯟꯗ ꯑꯦ ꯃꯥꯛ ꯈꯦꯠꯅꯔꯁꯨ ꯐꯥꯥꯁ ꯐꯥꯁ ꯍꯥꯏꯔꯗꯤ ꯑꯃꯨꯛ ꯐꯩꯗꯅ
ꯃꯥꯥꯟ
ꯍꯥꯏꯗꯤ ꯑꯃꯈꯛ ꯑꯣꯏꯕꯣꯏꯗꯤ ꯐꯕ ꯑꯃꯅ ꯄꯦꯁ ꯑꯃꯃꯝ ꯑꯣꯏꯗꯤ ꯐꯕ ꯄꯦꯁ ꯃꯅꯗꯝꯅꯤꯅ ꯇꯣꯝꯅꯥꯎ ꯍꯣꯏꯅ ꯑꯃꯨꯛꯅꯦ ꯃꯁꯥꯁꯦ ꯃꯆꯦ ꯍꯣꯏꯅ ꯇꯥꯛꯄ ꯇꯥꯛꯇꯕꯒꯤ ꯅꯠꯇꯅ ꯄꯥꯅꯤꯡꯕ ꯄꯣꯛꯑꯦꯕ ꯕꯨꯛꯇꯣꯁꯨ ꯕꯨꯛꯇꯣꯁꯨ ꯄꯥꯗꯤ ꯄꯥꯖꯩꯅꯦꯕꯀꯣ ꯑꯗꯣ ꯑꯉꯥꯡꯁꯦ ꯈꯤꯇꯪ ꯃꯀꯣꯛꯁꯨ ꯈꯔ ꯂꯩꯇꯕ ꯍꯥꯏꯒꯗ꯭ꯔ ꯈꯣꯏ ꯕꯨꯡꯆꯣꯗꯣ ꯇꯣꯛ ꯍꯥꯏꯗꯤ ꯄꯥꯔꯒꯁꯨ ꯇꯣꯝꯅꯥꯎꯗꯤ ꯏꯕꯨꯉꯣ ꯇꯦꯝꯄꯔ ꯑꯦꯛꯁ ꯇꯦꯝꯄꯔ ꯁ꯭ꯄꯤꯁꯀ ꯄꯤꯕ ꯆꯠꯇꯅ ꯁꯥꯏꯟꯁ ꯀ ꯌꯥꯝ ꯆꯠꯄꯅꯦ ꯃꯥꯗꯤ ꯈꯔ
ꯀꯥꯏꯗ
ꯅꯍꯥꯟꯃꯨꯛ ꯃꯣꯏ ꯀꯥꯏꯅꯣꯃ ꯋꯥꯡꯒꯣꯏꯗ ꯀ ꯀꯥꯏꯅ ꯇꯧꯕꯅꯣꯃ ꯆꯠꯄꯅꯦ ꯃꯣꯏꯗꯤ ꯋꯥ ꯉꯥꯡꯍꯟꯕ ꯈꯣꯠꯄ ꯃꯔꯝ ꯑꯃ ꯄꯤꯔꯒ ꯄꯝꯅꯥꯎꯅꯅꯨꯡ ꯑꯗꯨꯒꯨꯝꯕꯁꯦ ꯈꯔ ꯏꯟꯇꯔꯦꯁꯁꯨ ꯂꯩꯌꯦꯕ ꯃꯨꯛꯊꯣ ꯅꯪꯕꯨ ꯈ꯭ꯔꯥ ꯂꯩꯇꯦ ꯃꯤ ꯃꯤꯒꯤ ꯄꯤꯊꯣꯔꯛꯄ ꯅꯤꯅꯦ ꯅꯠꯇ꯭ꯔꯥ
ꯃꯥꯅꯦ ꯃꯤ ꯃꯤ ꯄꯤꯊꯣꯔꯛꯄꯅꯦ ꯑꯩꯈꯣꯏ ꯍꯩꯇ꯭ꯔꯤꯁꯦ ꯃꯣꯏ ꯃꯣꯏꯅ ꯍꯩꯔꯒ ꯑꯩꯈꯣꯏꯅ ꯍꯩꯇ꯭ꯔꯤꯁꯦ
ꯑꯗꯨꯗꯤ ꯑꯩ ꯍꯧꯖꯥꯛ ꯃꯊꯥ ꯁꯥꯔꯦ ꯀꯞ ꯅꯤꯡꯕꯅ ꯑꯣꯖꯥ ꯂꯩꯏꯇꯔꯤ ꯌꯦ ꯑꯩꯒꯤ ꯔꯤꯁ꯭ꯔꯁ ꯊꯧꯅꯕ
ꯑꯗꯨꯗꯤ ꯀꯃꯥꯏ ꯇꯧꯗꯣꯏꯕ
ꯑꯣꯖꯥꯁꯦ ꯑꯇꯣꯞꯄ ꯑꯩꯈꯣꯏ ꯆꯦ ꯍꯣꯏꯒꯤꯗꯤ ꯑꯣꯖꯥ ꯍꯥꯟꯅ ꯈꯟꯗ꯭ꯔꯥ
ꯑꯥ
ꯑꯩꯈꯣꯏꯒꯤꯗꯤ ꯑꯣꯖꯥ ꯍꯥꯟꯅ ꯈꯟꯂꯦ ꯍꯥꯏꯕ ꯀꯣꯔꯁꯃꯛ ꯑꯣꯏꯔꯒ ꯑꯣꯖꯥ ꯄꯤꯅꯤꯅ ꯂꯩꯔꯤꯅꯦꯕ ꯑꯣꯖꯥꯁꯦ ꯑꯩꯅ ꯑꯄꯥꯝꯗꯕ ꯊꯨꯡꯉꯛꯑꯗꯤ ꯀꯃꯥꯏꯅ ꯇꯧꯗꯣꯏꯅꯣ ꯀꯞꯅꯤꯡꯉꯦ ꯍꯥꯏꯕ
ꯑꯣꯖꯥ ꯑꯐꯕ ꯂꯩꯇ꯭ꯔꯣ
ꯑꯣꯖꯥ ꯑꯐꯕ ꯍꯥꯏꯁꯦ ꯂꯩꯌꯦꯕ ꯑꯩꯅ ꯄꯥꯝꯃꯤꯁꯤꯅꯅꯦ ꯑꯩꯈꯣꯏꯒꯤ ꯁꯥꯔ ꯑꯃ ꯊꯝꯃꯦꯕ ꯑꯗꯨꯒ ꯃꯣꯏꯗꯣ ꯂꯧꯅꯤ ꯂꯧꯔꯣꯏꯗꯤ ꯇꯧꯕ ꯃꯦꯝ ꯆꯦꯁꯦ ꯑꯃ ꯂꯧꯅꯤꯗꯤ ꯍꯥꯏ ꯑꯗꯨꯁꯨ ꯑꯩꯗꯣ ꯈꯟꯕꯤꯔꯛꯇ꯭ꯔꯗꯤ ꯀꯃꯥꯏꯅ ꯇꯧꯗꯣꯏꯅꯣ ꯁꯤꯅꯤ ꯑꯩꯅꯥ ꯈꯜꯂꯤꯅꯦ
ꯎꯝ ꯌꯥꯝ ꯅꯨꯉꯥꯏꯇꯤꯌꯦ
ꯏꯕꯨꯡꯉꯣ ꯔꯤꯁꯔꯁ ꯇꯧꯕ ꯃꯇꯝꯗ ꯒꯥꯏꯠ ꯁꯨꯄꯔꯚꯥꯏꯖꯔꯁꯦ ꯃꯈꯥ ꯌꯥꯝ ꯄꯣꯜꯂꯦꯕ ꯁꯨꯄꯔꯚꯥꯏꯖꯔ ꯐꯠꯇ꯭ꯔꯗꯤꯅꯦ ꯌꯥꯝ ꯋꯥꯕꯗꯣ ꯑꯗꯨ ꯑꯣꯏꯗꯣꯏꯕ
ꯃꯥꯅꯦ
ꯍꯥꯏꯗꯤ ꯌꯥꯝꯅ ꯑꯩꯈꯣꯏꯅꯁꯨ ꯅꯣꯏꯅ ꯑꯃꯨꯛ ꯑꯗꯨꯒꯤ ꯂꯥꯏꯟꯗ ꯆꯪꯗꯕ ꯀꯌꯥ ꯀꯟ ꯈꯪꯗꯧ ꯃꯥꯟꯗꯕꯀꯣ ꯃꯤ ꯁꯨꯃꯥꯏꯅ ꯍꯥꯏꯅꯩꯅꯦ ꯑꯣꯖꯥꯗꯨꯒꯤꯅꯦ ꯃꯥꯏ ꯁꯨꯄꯔꯚꯥꯏꯖꯔꯒꯤ ꯔꯥꯅꯤꯕꯨ ꯂꯩꯕ꯭ꯔꯣ ꯕ꯭ꯂꯥꯎꯖꯄꯨ ꯂꯩꯕ꯭ꯔꯣ ꯏꯃꯨꯡ ꯊꯕꯛꯄꯨ ꯇꯧꯍꯟꯕ꯭ꯔꯣ ꯌꯥꯝ ꯇꯧꯅꯤꯡꯉꯌꯦ ꯇꯧꯅꯤꯡꯗꯦ ꯏꯕꯨꯡꯉꯣ ꯅꯪ ꯈꯪꯗꯕꯒꯤ ꯋꯥꯅꯦ ꯄꯩꯁꯥ ꯄꯥꯏꯔꯗꯤꯅꯦ ꯀꯨꯝꯃꯖꯦ ꯍꯥꯏꯔ ꯐꯥꯎ ꯇꯥꯔꯒꯗꯤ ꯏꯁꯥꯅ ꯄꯩꯁꯥ ꯊꯣꯛꯆꯔꯕꯅꯤꯅ ꯑꯣꯖꯥꯅ ꯍꯥꯏꯕꯗꯁꯨ ꯑꯩꯈꯣꯏ ꯋꯥ ꯈꯪꯉꯅꯤ ꯀꯩꯝ ꯊꯣꯛꯇꯕ ꯑꯩꯅ ꯀꯩ ꯗꯧꯗꯣꯏꯅꯣ ꯅꯠꯇ꯭ꯔꯥ ꯄꯩꯁꯥ ꯂꯩ ꯑꯣꯖꯥ ꯑꯩꯅ ꯄꯥꯝꯃꯤꯁꯤꯁꯨꯨ ꯗꯤ ꯑꯥꯔ ꯑꯦꯐ ꯀꯨꯝꯕ ꯂꯩꯗꯅ ꯁꯨꯝ ꯈꯔꯥ ꯐꯤꯋꯥꯛ ꯆꯠꯂꯛꯀꯅꯤ ꯃꯐꯝ ꯃꯐꯝ ꯆꯠꯂꯛꯀꯅꯤ ꯏꯟꯇꯔꯅꯦꯁꯅꯦꯜ ꯁꯦꯃꯤꯅꯥꯔ ꯆꯠꯂꯛꯀꯅꯤ ꯅꯦꯁꯅꯦꯜꯒꯤ ꯆꯠꯂꯛꯀꯅꯤ ꯀꯥꯏꯗꯩꯩ ꯄꯩꯁꯥꯅ ꯆꯠꯇꯣꯏꯅꯣ
ꯀꯟꯅ ꯍꯣꯠꯅꯔꯣ ꯑꯩꯈꯣꯏꯗꯤ ꯕꯥꯕꯥ ꯍꯣꯏꯅ ꯄꯩꯁꯥꯁꯨ ꯄꯥꯏꯖꯗꯕꯅꯤꯅ
ꯀꯃꯥꯏꯅ ꯇꯧꯔꯤꯅꯣ ꯈꯪꯗꯦꯕ ꯌꯥꯝꯅ ꯂꯨꯕꯗꯣ ꯆꯪꯁꯤꯜꯂ ꯆꯪꯁꯤꯜꯂ ꯀꯥꯟꯗ ꯑꯔꯨꯕ ꯉꯥꯛꯇ ꯑꯣꯏ ꯂꯩꯔꯝꯕꯗꯣ ꯂꯨꯈꯤꯏ ꯅꯣꯏꯒꯤꯗꯤ ꯀꯩꯅꯣ ꯇꯧ ꯌꯥꯕ꯭ꯔꯥ ꯑꯥ ꯍꯥꯏꯗꯤ ꯃꯁꯇꯔ ꯇꯧꯕ ꯌꯥꯕ꯭ꯔꯕ
ꯌꯥꯏ ꯃꯁꯇꯔ ꯊꯧꯕ ꯃꯤ ꯌꯥꯝ ꯂꯩ
ꯑꯦꯝꯐꯥꯜ ꯇꯧꯉꯥ
ꯌꯥꯏ
ꯇꯧꯒꯦꯔꯣ
ꯍꯥ
ꯇꯧꯒꯦꯔꯣ
ꯄꯥꯝꯖꯗꯔ꯭ꯦꯗ
ꯅꯪ ꯀꯔꯤ ꯈꯜꯂꯦ ꯅꯪꯒꯤ ꯋꯥꯈꯜꯗ ꯍꯧꯖꯤꯛ ꯈꯜꯂꯤꯁꯦ ꯅꯪ ꯑꯗꯨ ꯂꯣꯏꯁꯤꯜꯂꯒ ꯅꯪ ꯀꯔꯤ ꯇꯧꯒꯦ ꯀꯔꯤ ꯈꯜꯂꯤꯒꯦ ꯍꯥꯏꯔꯣꯅꯦ
ꯑꯩꯗꯤ ꯑꯦꯝ ꯕꯤ ꯑꯦ ꯇꯧꯊꯔꯒ ꯑꯦꯝ ꯕꯤ ꯑꯦ ꯇꯧꯊꯔꯒ ꯊꯕꯛ ꯆꯪꯕꯩ ꯈꯟꯕ ꯑꯗꯣ ꯄꯩꯁꯥ ꯂꯩꯇ꯭ꯔꯗꯤ ꯑꯩ ꯅꯪꯒꯤ ꯅꯪꯒꯤ ꯐꯣꯟꯗꯔ ꯀꯩꯅꯣ ꯌꯥꯝ ꯒꯣꯔꯣ ꯒꯣꯔꯣ ꯒꯣꯔꯣ ꯂꯥꯎꯋꯦ
ꯑꯣ ꯐꯦꯟ ꯃꯨꯊꯠꯀꯦ ꯂꯥꯎꯕ ꯐꯔꯕ ꯌꯦꯡꯉꯣ
ꯂꯥꯎꯗ꯭ꯔꯦ ꯂꯥꯎꯗ꯭ꯔꯦ
ꯐꯦꯟ ꯊꯥꯕꯥ ꯑꯩꯅꯥ ꯍꯨꯃꯥꯡ ꯁꯧꯋꯦꯕ ꯌꯥꯝꯅꯥ
ꯌꯥꯅꯤ ꯌꯥꯅꯤ ꯑꯗꯨꯝ ꯂꯣꯏꯁꯤꯜꯂꯁꯦ ꯑꯃꯅꯦ ꯑꯩꯁꯨ ꯀꯣꯛ ꯇꯨꯝꯊꯣꯛꯎꯔꯗꯕꯅꯦ ꯃꯤꯒꯤ ꯑꯅꯤ ꯑꯍꯨꯝ ꯉꯥꯡꯉꯗꯤ ꯍꯣꯔꯦꯟ ꯅꯨꯡꯗꯥꯡ ꯑꯍꯨꯝ ꯃꯔꯤ ꯑꯃꯒ ꯉꯥꯡꯉꯗꯤ ꯈꯔ ꯌꯥꯝꯃꯦꯅ
ꯑꯗꯨꯒ ꯑꯩꯗꯤ ꯑꯦꯝ ꯀꯩꯅꯣ ꯇꯧ ꯑꯦꯝ ꯕꯤ ꯌꯦ ꯇꯧꯊꯔꯒꯦ ꯊꯕꯛꯇꯣ ꯆꯪꯒꯦꯔꯥ ꯈꯟꯕꯅꯦ ꯑꯗꯣ ꯈꯪꯗ꯭ꯔꯤ
ꯀꯔꯤ ꯀꯩ ꯊꯕꯛ ꯆꯪꯕ ꯌꯥꯒꯦ
ꯑꯦꯝ ꯕꯤ ꯌꯦ ꯇꯧꯔꯗꯤ ꯍꯦꯜ ꯁꯛꯇꯔꯒ ꯅꯪꯁꯨ ꯑꯦꯝ ꯕꯤ ꯌꯦ ꯇꯧꯊꯔꯣ ꯇꯥꯟꯗꯗꯤ ꯁꯨꯝ ꯊꯕꯛꯇꯣ ꯍꯥꯏꯗꯤ ꯂꯩꯗꯅ ꯑꯥ ꯀꯩ ꯍꯥꯏꯅꯦ ꯁꯨꯝ ꯏꯟꯗꯁꯇ꯭ꯔꯤꯗꯒ ꯀꯩ ꯀꯩ ꯇꯧꯔꯁꯨ ꯌꯥꯔꯅꯤ ꯈꯔ ꯆꯥꯎꯅ
ꯑꯣ ꯍꯣꯏ ꯑꯗꯨꯁꯨ ꯐꯩꯌꯦ ꯅꯪ ꯈꯜꯂꯤꯗꯣ ꯑꯗꯨꯝ ꯃꯄꯥꯟꯂꯣꯝ ꯇꯧꯗꯣꯏꯔ ꯅꯠꯇ꯭ꯔꯒ ꯀꯥꯏ ꯇꯧꯅꯤ ꯑꯗꯨꯗꯤ ꯇꯧ ꯌꯥꯕ ꯃꯐꯝꯁꯦ
ꯎꯡ
ꯃꯅꯤꯄꯨꯔꯗꯁꯨ ꯂꯩꯗ ꯑꯦꯝ ꯗꯤ ꯌꯦ ꯇꯧꯕꯝ ꯃꯅꯤꯄꯨꯔ ꯌꯨꯅꯤꯚꯔꯁꯤꯇꯤꯗ ꯇꯧꯔꯣ
ꯎꯝ ꯌꯥꯏꯌꯦ ꯏꯛꯖꯥꯝ ꯊꯥꯅꯗ꯭ꯔꯁꯨ ꯀꯥꯏꯗꯦ ꯅꯪꯒꯤ ꯗꯤꯐꯥꯝꯒꯤ ꯁꯥꯔꯇꯤꯐꯤꯀꯦꯠꯇꯣ ꯄꯥꯏꯇꯔꯗꯤ ꯕꯕꯥ ꯑꯣꯏꯔꯁꯨ ꯐꯝꯕ ꯌꯥꯏꯅ
ꯑꯥ ꯗꯨꯀꯥꯟ ꯐꯝꯗ꯭ꯔꯁꯨ ꯃꯤꯉꯣꯟꯗ ꯄꯤꯊꯣꯛ ꯌꯥꯔꯦ ꯑꯗꯨꯒ ꯄꯩꯁꯥ ꯂꯧꯕ
ꯍꯣꯏ ꯑꯗꯨ ꯑꯣꯏꯁꯨ ꯑꯩ ꯅꯪ ꯑꯦꯛꯁꯄꯤꯔꯤꯌꯦꯟꯁ ꯑꯣꯏꯅ ꯃꯇꯝ ꯈꯔ ꯐꯝ ꯐꯝꯅ ꯅꯪꯒꯤ ꯑꯃꯗꯨꯁꯨ ꯍꯣꯠꯅꯒꯦ ꯈꯣꯠꯀꯦ ꯑꯗꯨꯁꯨ ꯌꯥꯏꯗꯅ
ꯌꯥꯏ ꯗꯨꯁꯨ
ꯑꯗꯨꯁꯨꯅꯦ ꯍꯥꯏꯗꯤ ꯅꯪꯗꯣ ꯍꯥꯏꯗꯤ ꯂꯣꯏ ꯇꯧꯍꯧꯕꯅ ꯐꯩꯌꯦꯕ ꯍꯧꯖꯤꯛꯀꯥꯟꯗꯤ ꯏꯕꯨꯡꯉꯣ ꯄꯩꯁꯥ ꯄꯥꯏꯗ꯭ꯔꯗꯤ ꯍꯤꯡ ꯉꯝꯃꯣꯏꯕ ꯍꯥꯏꯗꯤ ꯇꯧꯅꯔꯤꯕ ꯃꯌꯥꯝꯁꯦ ꯎꯕꯗ
ꯑꯗꯨꯅꯦ ꯑꯩꯅ ꯈꯜꯂꯤꯅꯦ ꯄꯩꯁꯥ ꯂꯩꯇ꯭ꯔꯗꯤ ꯑꯩꯁꯨ ꯑꯥꯔꯃꯤ ꯆꯡꯉꯁꯤꯔꯥ ꯈꯜꯂꯤꯅꯦ
ꯄꯪꯆꯪꯪ ꯆꯪ ꯌꯥꯕ ꯅꯠꯇꯤꯌꯦ ꯑꯥꯔꯃꯤ ꯍꯦꯛꯇ ꯈꯜꯂꯛꯀꯗ꯭ꯔꯣ ꯋꯥꯡꯉꯦꯅꯕꯣ
ꯋꯥꯡꯉꯦꯅ ꯅꯇꯦꯅꯦ ꯑꯥꯔ ꯐꯥꯔꯃꯥꯁꯤꯒꯤ ꯂꯩꯌꯦ ꯕ
ꯑꯣ ꯑꯣ ꯑꯥꯔꯃꯤꯒꯤ ꯍꯥꯏꯔꯣ ꯑꯩꯗꯤ ꯑꯥꯔꯃꯤ ꯆꯪꯉꯁꯤꯔꯥ ꯍꯥꯏꯕꯣꯏꯅꯤꯡꯉꯨꯔꯦ
ꯑꯥꯔꯃꯤ ꯑꯥꯔꯃꯤꯗ ꯑꯝꯇ ꯆꯪꯉꯗꯤ ꯄꯩꯁꯥꯗꯤ ꯊꯣꯛꯑꯅꯤ ꯑꯗꯨꯒ ꯇꯣꯂꯣꯞꯇꯤ ꯐꯅꯥꯝ ꯆꯥꯎꯔꯅꯤ ꯂꯨꯄꯥ ꯂꯤꯁꯤꯡ ꯌꯥꯡꯈꯩ ꯍꯨꯝꯐꯨ ꯆꯥꯒꯗ꯭ꯔꯥ ꯈꯪꯗꯦ ꯂꯨꯄꯥ ꯂꯤꯁꯤꯡ ꯀꯨꯟꯊ꯭ꯔꯥꯃꯨꯛꯇꯤ ꯆꯥꯅꯤ
ꯍꯦꯟꯅꯤ ꯑꯗꯣ ꯏꯃꯨꯡ ꯍꯣꯏꯅ ꯇꯧꯒꯗ꯭ꯔꯕ ꯑꯗꯨꯗꯣ ꯑꯦꯛꯖꯥꯝ ꯊꯥꯗꯣꯏ ꯑꯣꯏꯔꯝꯅꯤ
ꯑꯦꯛꯖꯥꯝ ꯊꯥꯗꯣꯏ ꯑꯣꯏꯔꯝꯅꯤ ꯃꯃꯥꯡꯒꯤ ꯆꯍꯤꯗꯔ ꯑꯦꯛꯖꯥꯝ ꯊꯥꯗꯕꯤꯗ ꯑꯃꯨꯛꯇꯤ ꯈꯟꯗꯦ ꯍꯥꯏꯕꯅꯦ ꯐꯤꯖꯤꯀꯦꯜ ꯇꯦꯁ ꯇꯧꯔꯒꯅ
ꯑꯥ ꯑꯗꯨ ꯑꯦꯛꯖꯥꯝ ꯊꯥꯗꯣꯏ ꯃꯥꯜꯂꯦ ꯑꯩꯅ ꯈꯟꯕꯗ ꯑꯗꯨꯒꯨꯝꯕ ꯊꯕꯛꯇꯤ
ꯎꯝ ꯈꯪꯗꯦꯗ
ꯑꯗꯨꯅꯦ ꯈꯔ ꯈꯟꯅꯍꯧꯗ꯭ꯔꯗꯒꯤ ꯑꯩꯈꯣꯏꯃꯥ ꯈꯣꯏꯕꯥꯁꯨ ꯁꯨꯡ ꯑꯥꯅ ꯂꯩꯕ ꯌꯥꯔꯣꯏ ꯋꯥꯁꯨ ꯋꯥꯔꯦꯕ ꯏꯃꯥꯗꯣ ꯋꯥꯔꯁꯨ ꯑꯩꯈꯣꯏ ꯃꯥꯥꯒꯤꯗꯤ ꯈꯔ ꯂꯩꯅꯤꯡꯉꯤ ꯍꯤ ꯍꯤ ꯑꯗꯣ ꯑꯩꯁꯨ ꯌꯥꯔꯛꯑꯣꯏꯗꯕꯅꯤꯅ ꯑꯩꯈꯣꯏ ꯑꯩꯈꯣꯏꯗꯤ ꯑꯩꯈꯣꯏꯒꯤꯗꯤ ꯑꯃꯨꯛ ꯑꯩꯈꯣꯏ ꯍꯧꯖꯤꯛ ꯇꯧꯔꯤꯕ ꯊꯕꯛꯁꯤꯗꯤ ꯌꯥꯝ ꯊꯤꯅ ꯋꯥꯠꯂꯤ ꯆꯍꯤ ꯑꯃ ꯑꯅꯤꯒꯤ ꯋꯥ ꯅꯠꯇꯦ ꯆꯍꯤ ꯃꯉꯥ ꯇꯔꯨꯛ ꯃꯉꯥꯗ ꯉꯝꯗ꯭ꯔꯁꯨ ꯇꯔꯥꯗꯒ ꯂꯣꯏꯁꯟꯅꯔꯤꯅꯤ ꯃꯤ ꯑꯁ ꯑꯗꯨꯗꯤ ꯀꯨꯏꯗ꯭ꯔꯥ ꯂꯣꯏꯔꯒꯕꯨꯣꯏ ꯊꯕꯛ ꯍꯦꯛꯇ ꯐꯪꯗꯣꯏꯁꯨ ꯅꯠꯇꯕ ꯍꯣꯏ ꯏꯕꯨꯉꯣ ꯊꯝꯃꯣ ꯌꯥꯔꯦ
ꯑꯣꯀꯦ ꯑꯣꯀꯦ
ꯑꯃꯨꯛꯀ ꯇꯧꯔꯛꯑꯣ ꯑꯗꯨꯒ ꯂꯣꯏꯁꯜꯂꯁꯦ ꯑꯃꯨꯛꯀ
ꯑꯣꯀꯦ
ꯎꯝ ꯊꯝꯃꯦ ꯊꯝꯃꯦ